ꯇꯥꯕ꯭ꯔꯣ ꯃꯔꯨꯞ
ꯎꯝ ꯇꯥꯏꯌꯦ ꯇꯥꯏꯌꯦ
ꯀꯔꯝ-ꯀꯔꯝ ꯄꯥꯜꯂꯤꯒꯦ ꯍꯧꯖꯤꯛꯀꯥꯟꯁꯤꯕꯨ
ꯃꯔꯨꯞ
ꯑꯩ ꯍꯧꯖꯥꯛ ꯀꯣꯂꯦꯁ ꯑꯗꯨꯗ ꯂꯩꯥꯏ ꯍꯏꯇꯔꯦ ꯉꯁꯤꯁꯤꯕꯨ ꯉꯁꯤꯗꯤ ꯁꯨꯇꯤ ꯅꯨꯡꯉꯏꯗꯣꯏꯅꯦꯀꯣ ꯂꯩꯕꯅꯤꯅ ꯉꯁꯤꯃꯛ ꯉꯥꯏꯔꯦ ꯐꯥꯡꯉꯤꯕ ꯍꯥꯏꯕꯨ
ꯎꯝ
ꯀꯔꯝ-ꯀ꯭ꯔꯝ ꯄꯥꯂꯤꯒꯦ
ꯑꯁ ꯂꯩꯔꯤ ꯁꯨꯝ ꯄꯪꯂꯩ ꯑꯃ ꯂꯩꯔꯤ ꯍꯥꯏꯗꯨꯅꯤ ꯀꯣꯜ ꯇꯧꯖꯔꯛꯏꯁꯦ ꯃꯔꯨꯞ ꯍꯟꯗꯛꯀꯤ ꯍꯔꯥꯎ ꯀꯨꯝꯍꯩ ꯃꯌꯥꯝꯁꯤ ꯀꯝꯗꯧꯁꯦꯕ
ꯍꯧꯗꯕ ꯌꯥꯕ ꯅꯠꯇꯦ ꯍꯧꯖꯤꯛ ꯃꯇꯝ ꯆꯥꯉꯅꯤꯅ ꯑꯗꯨ ꯃꯔꯨꯛ ꯑꯩ ꯍꯥꯏꯗꯤ ꯍꯔꯥꯎ ꯀꯨꯝꯕꯩ ꯃꯇꯝꯁꯦ ꯁꯨꯇꯤ ꯂꯥꯛꯀꯅꯤꯗ ꯌꯥꯎꯗꯦ ꯌꯥꯗꯨ꯭ꯔꯣ ꯍꯧꯖꯤꯇꯤ
ꯑꯗꯨꯅ ꯑꯩꯅ ꯍꯪꯖꯅꯤꯡꯉꯤꯁꯦ ꯍꯥꯏꯗꯤ ꯇꯣꯏꯅ ꯇꯧꯕ ꯍꯔꯥꯎ ꯀꯨꯝꯍꯩꯁꯨ ꯅꯠꯇꯦ ꯑꯃꯨꯛ-ꯑꯃꯨꯛ ꯂꯥꯛꯄꯗ ꯁꯨꯝꯕꯁꯤ ꯌꯥꯎꯍꯧꯗ꯭ꯔꯗꯤ ꯀꯔꯝ ꯀꯥꯟꯗ ꯇꯧꯅꯤ ꯀꯣꯂꯦꯖ ꯀꯥꯔꯦ ꯀꯣꯂꯦꯖ ꯀꯥꯕꯗꯩꯗꯤ ꯍꯌꯦꯡ ꯈꯜꯂꯔꯒ ꯅꯨꯄꯤ ꯊꯤꯒꯦ ꯍꯥꯏꯔꯅꯤ ꯑꯗꯨꯗꯩꯗꯤ ꯅꯍꯥ ꯑꯣꯏꯔꯤꯀꯥꯟꯗ ꯈꯔ ꯀꯣꯏꯍꯧ ꯂꯥꯡꯍꯧꯗ꯭ꯔꯗꯤ ꯀꯝꯗꯧꯅꯤ
ꯃꯥꯁꯤ
ꯀꯣꯂꯦꯖ ꯆꯠꯂꯦ ꯑꯗꯣ ꯑꯅꯝꯕꯅ ꯌꯨꯝꯗ ꯌꯨꯝꯒꯤ ꯊꯕꯛꯛꯇꯣꯏ ꯑꯣꯏꯅ ꯃꯥꯏ ꯑꯣꯟꯁꯤꯜꯂꯦ ꯑꯩꯗꯤ ꯏꯇꯥꯎ ꯌꯨꯝꯒꯤ ꯄ꯭ꯔꯣꯕ꯭ꯂꯦꯝ ꯍꯥꯏꯗꯤ ꯌꯨꯝꯒꯤ ꯐꯤꯕꯝ ꯈꯔ ꯐꯠꯇ꯭ꯔꯦ ꯐꯤꯕꯝ ꯐꯠꯇꯕꯅꯤꯅ ꯃꯇꯦꯡ ꯈꯔ ꯈꯔ ꯇꯧꯗ꯭ꯔꯗꯤ ꯌꯥꯗ꯭ꯔꯦꯅ ꯌꯨꯝꯗ ꯑꯣꯏꯅ ꯑꯣꯟꯁꯤꯜꯂꯦ ꯀꯣꯂꯦꯖꯁꯨ ꯆꯠꯂꯦ ꯆꯠꯄꯕꯨꯗꯤ ꯑꯗꯨꯝ ꯍꯥꯏꯗꯤ ꯀ꯭ꯂꯥꯁ ꯀꯩ-ꯀꯩꯁꯨ ꯐꯖꯅ ꯇꯧꯕꯅꯤꯅ ꯑꯗꯨꯝ ꯎꯝ ꯆꯠꯗꯤ ꯆꯠꯅꯤꯡꯉꯦ ꯌꯥꯗꯕ ꯑꯃ ꯌꯥꯎꯕ ꯍꯥꯏꯇꯥꯔꯦ ꯑꯗꯨꯅꯅꯦꯗ ꯃꯔꯨꯞ
ꯀꯗ ꯅꯣꯏ ꯌꯥꯗꯦ ꯍꯥꯏꯁꯨ ꯍꯥꯏꯗꯤ
ꯌꯥꯗꯕ ꯍꯏꯕꯨ ꯍ
ꯀꯔꯤ ꯊꯗꯣꯛ ꯋꯥꯊꯣꯛ ꯀꯔꯤ ꯂꯩꯒꯦ
ꯑꯁ ꯊꯧꯗꯣꯛ ꯋꯥꯊꯣꯛꯄꯨꯗꯤ ꯌꯥꯝ ꯂꯩꯕ ꯅꯠꯇꯦꯗ ꯍꯥꯟꯅꯗꯤ ꯏꯃꯥ ꯕꯕꯥ ꯃꯁꯥ ꯀꯟꯕꯅꯤꯅ ꯃꯣꯏꯅ ꯂꯣꯏ ꯍꯣꯠꯅꯔꯝꯃꯤꯗꯣ ꯍꯧꯖꯤꯛꯇꯤ ꯑꯍꯟ ꯑꯣꯏꯁꯜꯂꯛꯑꯕꯅꯤꯅ ꯃꯣꯏꯁꯨ ꯉꯝꯃꯛꯇ꯭ꯔꯕ ꯌꯨꯝꯒꯤ ꯄꯨꯕꯗꯣ ꯑꯗꯨꯗꯅꯤꯗ ꯄꯁꯤꯗ
ꯅꯡꯁꯨ ꯅꯊꯟꯇꯅꯤ ꯏꯇꯧ ꯑꯇꯣꯞꯄ ꯌꯥꯎꯕꯁꯨ ꯇꯠꯇꯦ ꯏꯃꯥ ꯕꯕꯥꯁꯨ ꯑꯍꯟ ꯍꯥꯏꯁꯦ ꯁꯥꯗꯤ ꯊꯣꯛꯄ ꯋꯥꯔꯤꯅꯤꯗꯣ ꯌꯥꯗꯦ
ꯎꯝ ꯑꯗꯨꯅꯅꯤ
ꯎꯝ ꯃꯥꯅꯦ ꯃꯥꯅꯦ ꯏꯇꯥꯎ ꯑꯁ ꯈꯪꯗꯦꯗ ꯑꯗꯨꯒꯤ ꯔꯗꯤ ꯃꯊꯥ ꯍꯦꯛꯇ ꯁꯥꯏꯗꯅ ꯑꯗꯨꯅꯅꯦ ꯑꯩꯅ ꯃꯊꯥ ꯁꯥꯗꯅꯉꯥꯏꯅꯦꯅ ꯍꯔꯥꯎ ꯀꯨꯝꯍꯩ ꯀꯣꯏꯊꯣꯛ ꯁꯦꯅ ꯍꯧꯔꯛꯏꯁꯦ
ꯎꯝ ꯃꯥꯅꯦ ꯃꯥꯅꯦ ꯌꯨꯝꯗ ꯁꯨꯝ ꯂꯩꯕꯁꯦ ꯍꯥꯏꯗꯤ ꯍꯣꯏ ꯊꯕꯛ ꯁꯨꯝ ꯇꯧꯈꯤꯕꯅꯦꯅ ꯀꯩꯁꯨꯌꯥꯝꯅꯕꯨꯗꯤ ꯈꯟꯕꯨꯗꯤ ꯈꯟꯖꯟꯗꯦ ꯑꯗꯨ ꯑꯣꯏꯔꯒ ꯍꯥꯏꯗꯤ ꯁꯨꯝ ꯑꯩꯈꯣꯏꯁꯨ ꯄꯥꯈꯪ ꯍꯥꯏꯗꯨ ꯑꯣꯏꯔꯤꯃꯤꯅ ꯅꯣꯡꯐꯥꯇꯣꯛ ꯀꯥꯡ ꯀꯣꯏꯊꯣꯛꯅꯤꯡꯕ ꯌꯥꯎꯔꯛꯄꯗꯣ ꯑꯗꯣ ꯑꯇꯩ ꯑꯇꯩ ꯃꯇꯝꯗꯗꯤ ꯁꯪꯗ꯭ꯔꯦ ꯏꯇꯥꯎ ꯍꯣꯏꯁꯨ ꯆꯞ ꯃꯥꯟꯅꯩ ꯀꯣꯂꯦꯖ ꯀꯥ ꯂꯩꯔꯦ ꯑꯩꯈꯣꯏꯁꯨ ꯅꯣꯡꯃꯇ ꯀꯣꯏꯊꯣꯔꯛꯇꯕꯁꯨ ꯁꯪꯗꯦ ꯑꯗꯣꯝꯗ ꯂꯥꯛꯇꯧꯁꯨ ꯑꯗꯨꯅ ꯍꯔꯥꯎ ꯀꯨꯝꯍꯩ ꯃꯇꯝ ꯉꯥꯏꯕ ꯑꯗꯨꯅꯦ ꯑꯗꯨꯒꯤꯅꯦꯗ ꯑꯗꯣ ꯍꯟꯗꯛ ꯍꯟꯗꯛꯇꯤ ꯍꯔ ꯍꯔꯥꯎ ꯀꯨꯝꯍꯩ ꯃꯈꯩꯁꯤꯗꯤ ꯑꯩꯅ ꯁꯣꯏꯍꯦꯟꯒꯨꯝꯕꯁꯤꯀꯣ ꯍꯟꯗꯛꯇꯤ
ꯑꯁ
ꯑꯁ ꯑꯗꯨꯒꯤꯗꯤ ꯀꯔꯤꯝ ꯈꯜꯂꯨꯅꯨ ꯑꯩ ꯂꯣꯏ ꯄꯥꯎ ꯍꯥꯏꯗꯈ꯭ꯔꯗꯧꯅꯤ ꯁꯤꯁꯤ ꯇꯧꯁꯦꯅ ꯑꯗꯨꯒ ꯑꯩꯈꯣꯏ ꯁꯪ ꯑꯃ ꯂꯩꯕꯗꯨꯗ ꯑꯗꯨ ꯄꯨꯜꯂꯗꯧꯅꯤ ꯀꯩꯅꯣ ꯆꯥꯛꯁꯨ ꯆꯥꯗ ꯑꯗ ꯀꯨꯏꯔꯦ ꯄꯨꯟꯗꯕ ꯑꯗꯨꯗ ꯐꯖꯅ ꯄꯨꯜꯂꯒ ꯅꯩꯔꯗꯧꯅꯤ ꯀꯩꯅꯣ
ꯃꯔꯨꯞ ꯑꯇꯩ
ꯑꯃ ꯑꯃ ꯆꯠꯅꯈ꯭ꯔꯕꯅꯤꯅ ꯄꯨꯟꯗꯁꯨ
ꯎꯝ ꯃꯥꯅꯤ ꯃꯥꯅꯦ ꯑꯗꯣ ꯑꯇꯩ ꯑꯇꯩ ꯂꯥꯏꯔꯤ ꯃꯔꯨꯞ ꯑꯗꯨꯣꯝ ꯂꯩꯕꯗꯨꯕꯨ ꯅꯨꯡꯉꯥꯏꯕꯔꯣ ꯀꯝꯗꯧꯒꯦ
ꯅꯨꯡꯉꯥꯏꯇꯕꯅ ꯅꯝꯃꯦ
ꯀꯔꯤꯅꯣ ꯍꯥꯏꯁꯤꯕꯣ ꯅꯨꯡꯉꯥꯏꯇꯕꯅ ꯅꯝꯃꯦꯕ
ꯑꯗꯗꯤ ꯃꯔꯨꯞ ꯍꯣꯏꯁꯨ ꯂꯩꯔ ꯈꯪꯅꯤ ꯍꯥꯏꯇꯥꯔꯦ ꯍꯥꯏꯕꯗꯤ ꯌꯥꯝ ꯅꯨꯡꯉꯥꯏꯇꯦ ꯍꯥꯏꯇꯥꯔꯦ ꯁꯥꯕꯒ ꯁꯥꯒꯠꯂꯛꯄꯒ ꯇꯧꯕ ꯆꯥꯕ ꯊꯛꯄꯁꯨ
ꯑꯣ
ꯅꯨꯡꯁꯥ ꯁꯥꯒꯠꯂꯛꯀꯥꯟꯗꯁꯨ ꯍꯥꯎ ꯊꯥꯎꯅ ꯑꯅꯝꯕ ꯆꯥꯏ ꯍꯥꯏꯇꯥꯔꯦ ꯃꯣꯏ ꯁꯨꯝ ꯅꯥꯀꯟꯗꯗꯤ
ꯑꯣ ꯑꯗꯨꯕꯨꯗꯤ ꯃꯥꯅꯦ ꯍꯥꯏꯗꯤ ꯑꯏꯪ ꯑꯁꯥꯁꯨ ꯑꯜꯂꯛꯄ ꯃꯇꯝ ꯑꯣꯏꯕ ꯑꯗꯒꯤ ꯃꯐꯝ ꯍꯣꯡꯕ ꯍꯥꯏꯁꯤꯁꯨ ꯑꯗꯨꯝ ꯆꯥꯅꯗꯕ ꯃꯤꯗꯗꯤ ꯑꯗꯨꯝ ꯅꯥꯒꯟꯕ ꯌꯥꯎꯋꯦ ꯃꯔꯨꯞ ꯍꯣꯏꯗꯗꯤ ꯅꯥꯕ ꯈꯣꯠꯄꯗꯤ ꯀꯃꯥꯏꯅ ꯇꯧꯒꯦ ꯂꯩꯕ꯭ꯔꯣ ꯂꯩꯇꯕ꯭ꯔꯣ
ꯈ ꯎ ꯎꯝ ꯏꯁꯥ ꯑꯗꯨꯅ ꯇꯧ
ꯂꯨ ꯎꯝ ꯅꯥꯍꯟꯒꯅꯨꯀꯣ ꯃꯔꯨꯞ ꯍꯧꯖꯤꯛꯀꯥꯟꯁꯦ ꯑꯩꯅ ꯑꯩ ꯅꯥꯕꯁꯦ ꯐꯕꯅꯦ ꯑꯗ ꯄꯩꯁꯥꯁꯨ ꯇꯤꯡꯉꯤ ꯍꯛꯆꯥꯡꯁꯨ ꯁꯣꯛꯏ ꯑꯗꯨꯅ ꯌꯥꯔꯤꯈꯩ ꯅꯥꯟꯅꯅꯕ ꯇꯧꯋꯦ ꯍꯥꯏꯗꯤ ꯁ꯭ꯋꯥꯏꯗ ꯂꯩꯕꯅꯤ ꯑꯩꯈꯣꯏꯒ ꯂꯩꯃꯤꯟꯅꯕꯅꯤ ꯍꯥꯏꯔ ꯑꯗꯨꯝ ꯑꯊꯨ ꯑ ꯍꯥ ꯐꯠꯄ ꯂꯥꯛꯑꯒ ꯁꯤꯅꯤ ꯁꯤꯅꯤ ꯍꯥꯡꯗꯣꯛ ꯍꯪꯖꯤꯟ ꯌꯥꯕ ꯑꯗꯨꯁꯨ ꯅꯠꯇꯕꯅꯤꯅ
ꯑꯗꯨ ꯂꯩꯃꯤꯟꯅꯔꯤꯕ ꯃꯤ ꯃꯈꯩꯗꯨꯗꯤ ꯅꯨꯡꯉꯥꯏꯕ꯭ꯔꯥ ꯀꯃꯥꯏꯅ ꯇꯧꯒ ꯃꯔꯣ
ꯑꯩꯨꯝꯍꯩꯁꯦ ꯍꯥꯏꯗꯤꯖꯒꯥꯁꯤ ꯃꯐꯝ ꯈꯨꯗꯤꯡꯃꯛꯀꯤ ꯗ ꯂ ꯄꯨꯜ ꯄꯨꯂ ꯍꯥꯏꯗꯤꯦ ꯂꯥꯏ ꯉꯥꯛꯇꯅꯤꯗꯣ ꯂꯥꯛꯑ ꯑꯩꯈꯣꯏꯁꯨ ꯑꯥꯟꯗꯩ ꯂꯥꯏ ꯍꯗ ꯂꯥꯛꯑ ꯀꯣꯏꯁꯨ ꯁꯤꯔ ꯂꯥꯛꯀꯔꯦ ꯁ ꯋꯥꯐꯝꯐꯝ ꯐꯗꯤꯃ ꯁꯨ ꯌꯥꯏ ꯇꯔ ꯂꯥꯛꯁꯤꯦ ꯑꯗꯨꯅ ꯑ ꯌꯥꯗ ꯀꯏ ꯆꯗ ꯀꯥꯏꯕꯨꯤ ꯀꯌꯥ ꯑꯇ ꯈꯔ ꯍꯦꯟꯖꯤꯟꯕꯁꯨ ꯈꯔ ꯌꯥꯎꯋꯦ ꯑꯗꯨꯕꯨꯗꯤ ꯑꯩꯣꯏꯅ ꯑꯩꯈꯣꯏ ꯐꯗꯨꯁꯦ ꯍꯣꯏꯥꯛ ꯄꯨ ꯍꯥꯏꯇꯥ
ꯎꯝ ꯑꯣ ꯐꯩ ꯐꯩ ꯃꯔꯨꯞ ꯑꯗꯨ ꯑꯩꯅ ꯍꯥꯏꯗꯧꯕ ꯄꯨꯟꯁꯨ ꯄꯨꯟꯗꯧꯅꯦ ꯑꯗꯨ ꯌꯦꯡꯉ ꯌꯦꯡꯉꯗꯤ ꯄꯨꯜꯂꯨꯀꯣ ꯃꯤ ꯄꯨꯟꯕꯗꯣ
ꯑ ꯑꯗꯨ ꯂꯉ ꯍꯥꯏꯖ
ꯎꯝ ꯑꯗꯣ ꯂꯥꯏꯔꯤꯛ ꯅꯣꯡꯃꯤꯒꯤꯗꯤ ꯀꯃꯥꯏꯅ ꯇꯧꯏ ꯑꯗꯣꯝꯅ ꯍꯦꯟꯕ꯭ꯔꯥ ꯁꯣꯝꯅ ꯍꯦꯟꯕ꯭ꯔꯥ ꯀꯝ ꯇꯧꯏꯤ
ꯑꯩ ꯌꯨꯝꯒꯤꯁꯤ ꯍꯥꯏꯒꯦ ꯑꯩꯈꯣꯏꯅ ꯀꯁꯨ ꯂ ꯍꯥꯏ ꯑꯩꯈꯣꯏꯅ ꯂꯥꯏꯠꯅꯤꯡꯣꯏꯅ ꯑꯗꯨꯝ ꯂꯥꯏꯅꯤꯡꯁꯦ ꯑꯩꯈꯣꯏꯅ ꯑꯩꯈꯣꯏ ꯌꯨꯝ ꯃꯅꯨꯡꯒꯤ ꯅꯨ ꯃꯤꯁꯤꯡꯅ ꯍꯦꯜꯂꯦ ꯍꯥꯏꯇꯥꯔꯦ ꯌꯔꯣꯡ ꯈꯨꯗꯤꯡꯃꯛꯇ ꯑꯗꯨꯗꯤ ꯇ ꯋꯥꯝꯕ ꯑꯗꯨꯗꯤꯃꯛꯇ ꯍꯂ ꯁꯤ ꯍ ꯀ ꯑꯩꯈꯣꯏꯔꯣꯝꯅꯤꯅ ꯌꯥꯝꯅ ꯍꯦꯜꯂꯤ
ꯎꯝ ꯑꯗꯣ ꯃꯤ ꯐꯕꯁꯨ ꯑꯩꯅ ꯈꯟꯕꯗꯣ ꯁꯣꯝꯅ ꯍꯦꯜꯂꯞꯗꯧ ꯃꯥꯜꯜꯂꯤꯦꯗꯕ꯭ꯔꯣ
ꯑꯖꯂ ꯍꯦꯂ ꯃꯤꯁꯤ ꯍ ꯑꯂ
ꯎꯝ ꯑꯗꯨꯅ ꯑꯗꯒꯤ ꯍꯋꯥ ꯅꯨꯡꯁꯤꯠ ꯐꯕ ꯀꯩꯗꯧꯕꯗꯨ ꯁꯣꯝ ꯂꯣꯏ ꯍꯦꯜꯂꯝꯒꯅꯤ ꯍꯌꯦꯡ ꯈꯟꯕꯗ
ꯔꯗꯗ ꯁꯨꯝꯕꯣꯏꯁꯤꯅꯥꯥꯛꯀ ꯑ ꯃꯅꯨꯡꯗ ꯆ ꯆꯕ ꯉꯥꯟꯇ ꯑꯣꯏꯅ ꯇꯧꯋꯤ ꯍꯥꯏꯇꯥꯔꯦ ꯑꯗꯨꯦꯦ
ꯑꯗꯨꯅꯦ ꯑꯩꯈꯣꯏꯁꯦ ꯅꯨꯡꯁꯤꯠ ꯍꯥꯏꯔꯒ ꯁꯤꯅ ꯊꯤꯅ ꯁꯦꯡꯉꯦ ꯑꯗꯒꯤ ꯃꯣꯏ ꯑꯗꯣꯝꯗꯗꯤ ꯀꯩꯅꯣꯃꯛꯇ ꯑꯣꯏꯔꯁꯨ ꯆꯥꯅ ꯊꯛꯅꯕꯗ ꯑꯣꯏꯔꯁꯨ ꯍꯤꯗꯥꯛꯀꯨꯝꯕ ꯀꯩꯒꯨꯝꯕ ꯃꯌꯥꯝ ꯁꯤꯖꯤꯟꯅꯩꯅ ꯄꯥꯎ ꯇꯥꯏꯌꯦ ꯇꯧꯕ꯭ꯔꯥ ꯑꯗꯨꯃꯥꯏꯅ
ꯄꯩꯁꯨ ꯅꯉ ꯇꯦ ꯍꯥꯏ ꯑꯩꯈꯣꯏꯅ ꯇꯣꯡ ꯐꯥꯗꯣꯛ ꯈꯣꯠꯆ ꯂꯩꯒꯗꯕ ꯁꯤ ꯂꯩꯒꯗꯕ ꯊꯣꯛꯎꯕꯗ ꯇꯧꯔꯁꯦꯨꯔꯤꯁꯦ ꯎꯝ ꯍꯥꯏꯗ ꯍꯤꯗꯥꯛ ꯁꯤꯖꯤꯟꯅꯔꯕꯗ ꯐꯖ ꯐꯖꯅ ꯃꯁꯛ ꯑꯁꯛꯇ ꯀꯥꯏ ꯐꯒꯁ ꯇꯔꯌꯦ ꯑꯗꯨ ꯐꯣ ꯍꯥꯏ ꯀꯩ ꯀꯩꯒ ꯍꯥ ꯐ ꯑꯗꯨ ꯆꯗꯣ ꯆꯥꯗꯤꯦꯔꯕꯣ ꯗꯧꯁꯨꯄ
ꯎ ꯑꯁ ꯈꯪꯗ꯭ꯔꯦꯗ ꯍꯧꯖꯤꯛꯀꯥꯟ ꯑꯩꯈꯣꯏ ꯁꯣꯝꯗꯗ ꯍꯥꯏꯥꯏꯔꯤꯅꯦ ꯈꯔ ꯁꯦꯡꯉꯁꯦ ꯍꯥ
ꯁꯤꯍ ꯇꯔ ꯑ ꯑꯩ ꯀ ꯑꯗꯨ ꯁꯤ ꯁꯤ
ꯎꯝ ꯐꯔꯩꯅ ꯃꯔꯨꯞ ꯑꯗꯣ ꯃꯇꯝꯁꯤꯁꯨ ꯊꯦꯡꯖꯤꯜꯂꯛꯑꯦ ꯑꯩꯁꯨ ꯁꯣꯝꯗ ꯊꯕꯛ ꯈꯔ ꯂꯣꯏꯁꯤꯟꯅꯕ ꯇꯧꯒꯦ ꯑꯗꯣ ꯃꯔꯨꯣꯏꯁꯨ ꯐꯖ ꯐꯖꯅ ꯂꯩꯌꯨꯀꯣ
ꯎꯝ
ꯀꯣꯀꯦ ꯃꯔꯨꯞ ꯃꯊꯪ ꯊꯣꯛꯂꯛꯄꯗ ꯑꯩꯅ ꯄꯨꯟꯁꯦ ꯀꯥꯎꯒꯅꯨꯀꯣ ꯍꯔꯥꯎ ꯀꯨꯝꯍꯩ ꯆꯤꯊꯒꯨꯝꯁꯦ ꯍꯟꯗꯛꯇꯤ ꯎꯝ
ꯑꯩ ꯍꯣ
ꯎꯝ ꯍ